ꯑ
ꯀꯩ ꯋꯥꯒꯦ
ꯇꯥꯏ ꯇꯥꯏ ꯀ ꯌ ꯋꯥꯒꯦ
ꯑꯂꯅꯤ ꯑꯦꯧꯔꯦ
ꯑꯦꯣꯏ ꯀꯣꯏꯗꯤ ꯀ
ꯍꯏꯗꯤ ꯑꯗꯣ ꯑꯅꯪ ꯌꯥ ꯋꯥ ꯍꯥꯏꯔꯛꯀꯦ ꯉꯥꯏꯈꯣ ꯑꯗꯣ ꯅꯪꯁꯤꯗ ꯖꯥꯝꯃꯦ ꯃꯌꯥꯝ ꯄꯥꯟꯕꯗꯣ ꯍꯦꯛꯄꯤꯕ ꯉꯝꯃꯣꯏꯗ ꯌꯥꯝ ꯄꯥꯟꯕꯗ ꯁꯤꯗ ꯍꯦꯛ ꯄꯤꯕ ꯉꯝꯃꯣꯏꯗ꯭ꯔꯕ
ꯉꯝꯃꯣꯏꯌꯦꯦ ꯃꯈꯥꯗ ꯃꯤ ꯑꯅꯤ ꯂꯩꯇ꯭ꯔꯗꯤ ꯌꯥꯔꯣꯏ
ꯂꯩꯒꯅꯦ ꯃꯤ ꯑꯅꯤꯗꯨ ꯂꯩꯒꯦꯕ ꯅꯪ ꯉꯝꯒꯗ꯭ꯔꯕ
ꯅꯨꯄꯤ ꯍꯁꯂꯀꯗ ꯆ ꯑ ꯆ ꯀꯣꯏ ꯌꯥꯝꯃꯦ ꯐꯁꯦ ꯅꯝꯕꯔ ꯇꯦꯟ ꯐꯖꯤ ꯅꯝꯕꯔ ꯇꯦꯟꯒꯤ ꯃꯃꯥꯡꯗ ꯂꯩꯕꯗ ꯅꯠꯇ꯭ꯔꯣ
ꯈꯪꯗꯦ ꯃꯌꯥꯝ ꯂꯩ ꯂꯩꯕꯩ ꯋꯥꯗꯤ ꯑꯗꯣ ꯑꯅꯛꯄ ꯀꯩ ꯃꯈꯥꯗ ꯄꯥꯟꯕꯗꯨꯗꯤ ꯃꯨꯟꯗꯦ ꯄꯄꯥ ꯑꯗꯨꯒ ꯃꯊꯛꯇ ꯄꯥꯟꯕꯗꯨꯗꯤ ꯃꯨꯟꯕ ꯃꯥꯜꯂꯦ
ꯑꯥꯎ ꯃꯨꯟꯂꯥꯝꯃꯅꯤ
ꯑꯗꯨ ꯌꯥꯔꯦ ꯒ꯭ꯌꯥꯟ ꯃꯦꯟ ꯇꯥꯗꯦ ꯋꯥꯔꯤ ꯁꯥꯟꯅꯩꯅꯦꯅ ꯍꯥꯏꯔꯛ ꯑꯒꯦ ꯉꯁꯥꯏ ꯆꯪꯉꯦ ꯆꯪꯉꯒ ꯁꯥꯔꯇꯤꯐꯤꯀꯦꯠ ꯀꯩꯀꯥꯗꯣ ꯌꯦꯡꯉꯦ
ꯎꯝ
ꯌꯦꯡꯉꯦ ꯑꯗꯨꯒ ꯀꯩꯗꯧꯕꯒꯤ ꯁꯤꯁꯦ ꯇꯧꯅꯤꯡꯉꯤꯅꯣꯅ ꯍꯥꯏꯔꯛꯑꯦ ꯑꯗꯨꯗ ꯑꯩꯅꯥ ꯍꯥꯏꯗꯤ ꯑꯉꯥꯡ ꯃꯆꯥ ꯄꯤꯛꯇꯨ ꯄꯤꯛꯄ ꯗꯁꯨ ꯑꯗꯨꯝ ꯍꯥꯏꯗꯤ ꯀꯥꯟꯅꯕ ꯃꯌꯥꯝꯁꯨ ꯄꯤꯔꯤꯅꯦ ꯑꯗꯣ ꯁꯤꯒꯤ ꯊꯕꯛꯁꯦ ꯑꯩꯈꯣꯏꯁꯨ ꯐꯪꯍꯟ ꯍꯥꯏꯔꯗꯤ ꯍꯥꯏꯗꯤ ꯑꯉꯥꯡꯗ ꯈꯇꯪ ꯀꯥꯟꯅꯕꯗꯨ ꯆꯤꯡꯉꯔꯣꯏ ꯑꯩꯈꯣꯏ ꯑꯗꯨꯁꯨ ꯀꯥꯟꯅꯕꯗꯣ ꯑꯣꯏꯗꯣꯏꯅꯦ ꯄꯩꯁꯥꯗꯣ ꯈꯤꯇꯪ ꯑꯣꯏꯇꯥꯔꯒ
ꯑꯩꯁ ꯑꯗꯨ ꯀꯩꯗꯧꯕ ꯍꯥꯏꯕ ꯈꯪꯗꯦ ꯎꯝ ꯇꯣꯂꯣꯞ ꯇꯤ ꯆꯪꯕ ꯌꯔꯦꯅꯦ
ꯑꯦ ꯇꯣꯂꯣꯀꯤꯅꯤ ꯀꯩꯅꯣ ꯀꯩꯗꯧꯅꯗꯣꯏꯅꯣ ꯑꯉꯥꯡ ꯐꯥꯒꯤ ꯅꯠꯇꯦꯕ ꯑꯉꯥꯡ ꯄꯦꯇꯥꯋꯥꯗꯣ ꯑꯩ ꯄꯥꯝꯗꯦꯕ ꯃꯤ ꯈꯨꯗꯤꯡꯒꯤꯀꯣ ꯑꯩꯅ ꯁꯨꯝ ꯁꯨꯝ ꯇꯥꯏꯅ ꯈꯪꯉꯕ ꯀꯩꯒꯤ ꯄꯥꯝꯃꯤꯅꯣ ꯍꯥꯏꯔꯒ ꯑꯩꯒꯤ ꯑꯉꯥꯡ ꯂꯣꯏꯅꯕꯁꯦ ꯌꯥꯝ ꯄꯥꯝꯖꯩ ꯈꯣꯠꯆꯩꯅ ꯂꯣꯏ ꯈꯨꯝꯃꯩ ꯑꯩ ꯈꯨꯝꯅꯤꯡꯗꯦ ꯍꯥꯢꯕꯥ
ꯑ ꯑ
ꯅꯪꯅ ꯍꯥꯏꯁꯤꯅ ꯀꯩ ꯅꯪꯅ ꯀꯩ ꯈꯨꯝꯍꯟꯅꯤꯡꯉꯤꯕ
ꯑꯩꯅ ꯈꯨꯝꯍꯟꯅꯤꯡꯕ ꯅꯠꯇꯦ ꯑꯩꯅ ꯏꯟꯇꯔꯚꯤꯌꯨ ꯑꯃ ꯆꯠꯂꯒ ꯅꯪ ꯑꯗꯨꯒꯨꯝꯕ ꯉꯥꯡꯉꯤꯗꯨꯣ ꯀꯩꯗꯧꯕꯩꯅꯣ ꯑꯩꯀꯣꯟꯗ ꯌꯥꯝ ꯏꯟꯇꯔꯚꯤꯌꯨ ꯆꯠꯄꯗꯅ ꯄꯩꯁꯥꯈꯩꯅ ꯂꯣꯏ ꯈꯪꯉꯦꯕꯀꯣ ꯈꯪ ꯇꯥꯔꯒꯁꯨ ꯄꯩꯁꯥꯒꯤꯗꯨꯗ ꯍꯥꯏꯗꯦꯕ ꯍꯥꯏꯔꯣꯏꯗꯕꯅꯦꯕ
ꯑꯩ ꯄꯩꯁꯥ ꯄꯩꯁꯥꯒꯤꯅꯦ ꯍꯥꯏꯅꯤꯡꯉꯤ ꯅꯠꯇꯦ ꯍꯥꯏꯗꯤ ꯄꯩꯁꯥ ꯃꯦꯟ ꯄꯣꯏꯟꯗꯣ ꯀꯣ ꯀꯥꯅꯕ ꯄꯤꯕꯗꯨꯗꯅꯦꯕ ꯃꯦꯟ ꯄꯣꯏꯟꯁꯦ ꯃꯦꯟ ꯄꯣꯏꯟꯗꯣ ꯄꯩꯁꯥꯅꯦ ꯄꯩꯁꯥꯗꯨꯣ ꯀꯩꯅꯣ ꯀꯥꯟꯅꯕ ꯅꯠꯇ꯭ꯔꯣ ꯑꯩꯈꯣꯏꯗ ꯍꯥꯏꯗꯤ ꯑꯉꯥꯡ ꯄꯤꯊꯨꯗ ꯈꯛꯇꯪ ꯅꯠꯇꯦ ꯑꯩꯈꯣꯏ ꯂꯩꯁꯥꯕꯤ ꯑꯣꯏꯇꯥꯥꯔꯒꯁꯨ ꯂꯩꯁꯥꯕꯤ ꯃꯆꯥ ꯁꯤꯗꯁꯨ ꯀꯥꯟꯅꯕ ꯁꯦ ꯑꯗꯨꯝ ꯐꯪꯍꯟꯕꯒ ꯆꯞ ꯃꯥꯟꯅꯩ ꯊꯕꯛ ꯃꯆꯥ ꯑꯃ ꯄꯤꯕꯤꯔꯒ
ꯑꯩꯈꯣꯢ ꯃꯥ ꯐꯣꯜꯅꯤ ꯂꯥꯛꯌꯦ ꯇꯧꯔꯤꯁꯦ ꯐꯣꯜ ꯁꯦ ꯄꯥꯏꯔꯔꯣꯏꯒꯦ
ꯁꯤ ꯂꯣꯏꯔꯒ ꯄꯥꯏꯔꯣ ꯌꯨꯝꯗ ꯂꯩꯇ꯭ꯔꯣ ꯅꯣꯏꯃ
ꯂꯩꯇꯦ ꯃꯥ ꯉꯁꯤ ꯑꯦꯛꯖꯥꯝ ꯊꯥꯕ ꯆꯠꯈꯤ
ꯍꯥꯏꯁꯨ ꯌꯥꯝꯗꯤ ꯍꯜꯂꯛꯅꯤꯡꯗꯕꯅꯦ ꯌꯨꯝꯗ ꯆꯠꯅꯤꯡꯕꯅꯦ ꯑꯗꯣ ꯎꯄꯥꯏꯁꯦ ꯂꯩꯇꯕ
ꯀꯩꯗꯧꯕꯩ ꯍꯥꯜꯂꯛꯅꯤꯡꯗꯔ꯭ꯤꯕꯥ
ꯑꯨꯝ ꯍꯜꯂꯛꯅꯤꯡꯕ ꯌꯨꯝꯗꯅ ꯍꯦꯟꯖꯥꯡ ꯅꯨꯡꯁꯥꯡꯗꯣ ꯍꯥꯎꯕꯅꯤꯅ
ꯍꯣꯏ ꯐꯣꯟ ꯄ ꯌꯥꯔꯨꯁꯦ
ꯑꯗꯨꯒꯅꯦ ꯈꯪꯉꯕ ꯀꯩ ꯍꯥꯏꯅꯣ ꯀꯩꯗꯧꯢ ꯍꯥꯏꯅꯣ ꯅꯪ ꯒ꯭ꯌꯥꯟꯒ ꯉꯥꯎꯔꯦꯗ ꯑꯩꯗꯤ ꯋꯥꯁꯦ ꯑꯩꯈꯛꯇꯥ ꯑꯗꯨꯝ ꯉꯥꯡꯖꯔꯒꯦ ꯌꯥꯔꯦ ꯈꯨꯅꯤꯡ ꯑꯋꯥꯡꯕꯤ ꯇꯣꯡꯕꯁꯤꯁꯨ ꯅꯥꯏ ꯀꯨꯏꯅ ꯁꯥꯡꯅ ꯆꯠꯂꯗꯤ ꯃꯊꯪꯗꯗꯤ ꯈꯨꯅ ꯋꯥꯡꯕꯤꯒ ꯇꯣꯡꯖꯔ ꯂꯣꯏ
ꯀꯩꯅꯣ ꯍꯥꯏꯁꯦ
ꯃꯥ ꯑꯣ ꯅꯍꯥꯟ ꯑꯃꯨꯛ ꯐ꯭ꯔꯦꯁꯔꯗ ꯇꯣꯡꯕꯗꯨꯗꯤ ꯅꯥꯗꯦꯕꯀꯣ ꯁꯤꯁꯦ ꯑꯃ ꯍꯥꯏꯗꯤ ꯃꯇꯣꯟ ꯀꯩꯀꯥ ꯇꯨꯝꯁꯤꯟꯕꯁꯦ ꯁꯤ ꯅꯑꯕ ꯑꯗꯨꯒ ꯑ ꯀꯩꯅꯣ ꯃꯆꯤꯟ ꯇꯨꯝꯕꯗꯣ ꯈꯨꯅꯤꯡꯗ ꯑꯗꯨꯁꯨ ꯅꯥꯏ ꯁꯨꯃꯥꯏꯅ ꯈꯔ ꯄꯥꯛꯊꯣꯛꯑꯒ ꯃꯇꯣꯟꯁꯤꯁꯨ ꯇꯨꯝꯗꯕ ꯑꯣꯏꯔꯗꯤ ꯅꯥꯔꯣꯏꯗꯕ ꯃꯇꯣꯟꯕꯨꯗꯤ ꯇꯨꯝꯃꯦꯀꯣ ꯃꯅꯤꯡꯕꯨꯗꯤ ꯃꯆꯤꯟ ꯇꯨꯝꯗꯦ ꯑꯗꯨ ꯑꯣꯏꯔꯁꯨ ꯃꯇꯣꯟ ꯇꯨꯝꯕꯒꯤ ꯅꯥꯔꯦ ꯍꯥꯡꯉꯦ ꯆꯂꯤꯁꯨꯨ ꯑꯣꯇꯣ ꯑꯣꯗ ꯕꯔꯥꯗꯣ ꯈꯔ ꯍꯦꯟꯅ ꯄꯤꯔꯤ ꯍꯥꯏ ꯊꯧꯖꯟꯍꯜꯂꯝꯗꯧꯅꯤ ꯐꯣꯟ ꯋꯥꯔꯤ ꯁꯥꯕ ꯌꯥꯅꯅꯕꯅ ꯑꯩꯅ ꯀꯨꯝꯍꯧꯔꯕꯅꯦ ꯑꯗꯨꯝ ꯍꯧꯖꯤꯛ ꯅꯥꯔꯦ ꯌꯥꯕꯅꯦ ꯄꯩꯁꯥꯗꯨ ꯈꯔ ꯍꯦꯟꯅ ꯄꯤꯒꯦ ꯍꯥꯏꯔꯒ
ꯄꯨꯠꯇꯝ ꯇꯥꯔꯅꯤ ꯌꯦꯉ
ꯍꯧꯖꯤꯛ ꯀꯃꯥꯏꯅ ꯊꯥꯔꯛꯇꯣꯏꯅꯣ
ꯔꯨꯝ ꯌꯥꯎꯕꯅꯤ
ꯃꯣꯏꯅ ꯈꯟꯕꯁꯨ ꯑꯣꯏꯔꯁꯦ ꯁꯣꯁꯦꯜ ꯋꯥꯔꯛ ꯃꯆꯥꯅꯦ ꯇꯧꯗꯣꯏꯁꯦ ꯄꯩꯁꯥ ꯝꯕ ꯌꯥꯝꯗꯕ ꯐꯖꯅ ꯇꯧꯃꯤꯟꯅꯁꯤꯀꯣ ꯀ ꯇꯧꯔꯒ
ꯎ ꯏꯟꯇꯔꯚꯌꯨꯗꯤ ꯀꯅꯥ ꯀꯅꯥ ꯂꯩꯔꯝꯒ꯭ꯔꯦ
ꯑꯃꯇꯪꯅꯦ ꯍꯦꯅꯤ ꯑꯃꯇꯪ ꯌꯥꯝ ꯅꯨꯡꯉꯥꯏꯌꯦ ꯋꯥꯔꯤ ꯁꯥꯟꯅꯕꯗꯤ ꯀꯔꯤꯝ ꯁꯥꯟꯅꯗꯦ ꯃꯥꯅ ꯑꯗꯨꯝ ꯍꯥꯏꯗꯤ ꯑꯩꯅ ꯃꯦꯟꯕ ꯀꯩꯀꯥꯗꯣ ꯀꯩ ꯂꯝꯒꯤꯅꯣ ꯈꯣꯠꯀꯤꯅꯣꯒꯨꯝꯕꯇꯪ ꯍꯪꯉꯛꯑꯦ ꯑꯗꯨꯒ ꯀꯩꯝ ꯍꯪꯅꯤꯡꯉꯥꯏ ꯂꯩꯇꯦ ꯁꯤ ꯁꯤ ꯈꯛꯇꯅꯦ ꯁꯤꯒꯤꯗꯤꯒ ꯍꯥꯏꯔꯒ ꯑꯗꯨꯝ ꯁꯣꯏ
ꯄꯔꯣꯅ ꯄꯤꯔꯣ
ꯄꯤ ꯉꯥꯛꯇꯅꯦ
ꯎꯝ
ꯅꯨꯄꯤ ꯉꯥꯛꯇꯅꯦ ꯁꯤꯗ ꯅꯨꯄꯥꯗꯤ ꯌꯥꯎꯗꯦ ꯍꯥꯏꯔꯒ ꯅꯨꯄꯥ ꯑꯝꯇ ꯆꯪꯍꯟꯗꯦ ꯑꯩꯈꯣꯏꯕꯥꯛ ꯍꯣꯏ ꯉꯥꯏꯔ ꯂꯩꯕꯗꯨ ꯐꯥꯎꯕ ꯑ ꯍꯥꯏꯗꯤ ꯍꯁꯕꯦꯟ ꯑꯣꯏꯔꯁꯨ ꯄꯦꯔꯦꯟꯁ ꯑꯣꯏꯔꯁꯨ ꯂꯣꯏ ꯆꯠꯄꯤꯈ꯭ꯔꯣ ꯑꯗꯨꯗ ꯅꯨꯄꯥꯗꯨ ꯊꯛ ꯌꯥꯎꯗꯦ ꯍꯥꯏꯔ ꯇꯥꯟꯊꯣꯛꯈ꯭ꯔꯦ
ꯀꯩꯅꯅ ꯑꯗꯨ
ꯑꯗ ꯈꯔꯕꯨꯗꯤ ꯑꯗꯨꯝ ꯂꯩꯀꯣ ꯍꯥꯏꯗꯤ ꯑꯉꯥꯡ ꯃꯆꯥ ꯃꯆꯥ ꯆꯦꯟꯕ ꯑ ꯅꯨꯄꯤꯒꯤ ꯑꯣꯏꯔꯗꯤꯀꯣ ꯍꯥꯏꯗꯤ ꯁꯨꯝ ꯍꯥꯏꯗꯤ ꯑꯥ ꯃꯇꯥꯏꯗꯕꯨꯗꯤ ꯂꯩꯕ ꯄꯨꯔꯥ ꯆꯪꯕꯗꯤ ꯌꯥꯍꯟꯗ꯭ꯔꯦꯕ
ꯑꯥ
ꯄꯤꯒꯇꯥ ꯋꯥꯔꯒ ꯑꯩꯅ ꯍꯥꯏꯕꯗꯣ ꯃꯤꯁꯤꯗ ꯌꯥꯝ ꯍꯦꯛꯅ ꯂꯩꯔꯝꯃꯦ ꯌꯥꯥꯡꯒ ꯆ ꯀꯩꯅꯣ ꯁꯦꯟꯇꯤꯅꯔꯤ ꯃꯌꯥꯗ
ꯑꯣꯃ ꯁꯦꯔꯅꯔꯤ ꯅꯥꯀꯪꯈꯤꯗꯔꯥ
ꯍꯣꯏ ꯅꯥꯀꯟꯒꯤ ꯃꯌꯥꯝꯗꯣ ꯑꯁ ꯑꯩꯁꯨ ꯊꯦꯛꯅꯤꯡꯕꯅꯦ ꯑꯩꯁꯨ ꯆꯥꯅꯤꯡꯕꯅꯦꯕ ꯏ
ꯆꯥꯕꯗꯤ ꯐꯪꯗꯕ ꯑꯩꯅ ꯆꯥꯕꯈꯩꯗꯤ ꯍꯥꯎꯗꯦ ꯃꯨꯟꯗꯣꯏꯔꯣꯏ ꯑꯩꯈꯣꯏ ꯃꯥꯅ ꯉꯔꯥꯡꯗꯤ ꯕꯖꯥꯔꯗꯩ ꯂꯩꯔꯛꯑꯦ ꯑꯩꯅ ꯑꯁ ꯑꯥꯗꯗꯤ ꯌꯥꯝ ꯄꯥꯜꯂꯦ ꯑꯗꯣ ꯑꯥꯗꯗꯤ ꯍꯦꯛꯄ ꯐꯪꯗꯦꯅ ꯍꯥꯏꯕꯣ ꯑꯥꯗ ꯑꯩ ꯉꯔꯥꯡ ꯑꯍꯨꯝ ꯃꯔꯤꯕꯨꯗꯤ ꯆꯥꯔꯛꯑꯦ ꯍꯥꯎꯕꯅꯦ ꯌꯥ ꯅꯣꯡꯃ ꯂꯥꯛꯑꯒ ꯑꯃꯨꯛ ꯍꯦꯛꯀꯦ ꯏꯃꯥꯟꯅꯕꯤ ꯀꯩꯀꯩ ꯄꯤꯤ ꯄꯦꯀꯦꯠ ꯑꯆꯧꯕ ꯑꯃ ꯄꯨꯔꯛꯑꯦ ꯌꯨꯝꯗꯒꯤ ꯕꯨꯖꯤꯌꯥ ꯄꯦ ꯀꯦ ꯏꯕꯤ
ꯀꯩꯅꯣ ꯌꯦ ꯄꯤꯔꯤꯕꯣ
ꯅꯨꯄꯤ ꯈꯪꯗ꯭ꯔꯣꯅ
ꯌꯥ ꯄꯤ ꯑꯣ ꯆꯦ
ꯋꯥꯏ ꯑꯥꯏ ꯅꯠꯇꯕ꯭ꯔꯥ
ꯈꯪꯗꯦꯗ ꯑꯩꯗꯤ ꯃꯅꯥ ꯌꯦ ꯄꯤꯅꯨꯗꯁꯨ ꯀꯩꯗꯧꯕꯃ ꯍꯣꯔꯦꯟ ꯃꯆꯨꯒꯤ ꯅꯠꯇ꯭ꯔꯣ
ꯋꯥꯏ ꯑ ꯅꯠꯇꯕ꯭ꯔꯥꯅꯦ
ꯈꯪꯗꯦ
ꯈꯪꯗꯦ ꯑꯩꯗꯤ ꯄꯤ ꯀꯧꯋꯦꯗ ꯑꯗꯣ ꯂꯩꯔꯝꯕ ꯃꯣꯏꯅ ꯄꯦꯛꯀꯦꯠ ꯑꯆꯧꯕ ꯁꯤꯛꯁ ꯄꯦꯛꯀꯤ ꯍꯥꯏꯇꯥꯔꯦꯅꯦ
ꯑꯥ
ꯑꯩꯈꯣꯏ ꯇꯥꯃꯣꯅ ꯀꯩꯅꯣꯗꯒꯤ ꯀꯦꯟꯇꯤꯟꯗꯒꯤ ꯂꯩꯌꯦꯅ
ꯑꯥ
ꯑꯗꯨꯒꯤ ꯑꯩꯅ ꯃꯥꯅ ꯅꯪ ꯃꯥꯁꯨ ꯏꯁ ꯑꯣꯠꯁꯀ ꯆꯥꯔꯅꯤꯅ ꯑꯣꯠꯁ ꯂꯩ ꯂꯩꯔꯝꯃꯦ
ꯑꯥ
ꯑꯗꯨꯗꯨꯒ ꯉꯔꯥꯡ ꯅꯨꯡꯗꯥꯡꯗꯣ ꯁꯪꯒꯣꯝꯗ ꯃꯥꯗꯤ ꯇꯦꯡꯕꯨ ꯇꯤꯡꯗꯦꯅꯦ ꯄꯨꯔꯥ ꯑꯉꯥꯎꯕꯅꯦ ꯍꯩꯁꯨ ꯍꯩꯇꯦ ꯃꯤ ꯆꯥꯅꯩ ꯀꯌꯥꯁꯨ ꯆꯥꯏꯅꯦꯕꯀꯣ ꯈꯨꯗꯛꯇ ꯑꯗꯨꯝ ꯁꯪꯒꯣꯝ ꯍꯥꯞꯄꯦ ꯑꯣꯠꯁ ꯍꯥꯞꯄꯦ ꯑꯗꯨꯒ ꯏꯁꯤꯡ ꯑꯁꯥꯕꯗꯣ ꯇꯧꯔꯣ ꯈꯨꯗꯛꯇ ꯑꯗꯨꯝ ꯍꯥꯎꯏꯤ ꯀꯁꯨ ꯍꯥꯏꯔꯤ
ꯑꯗꯨ ꯁꯣ ꯌꯥ ꯃꯁꯨ ꯀ ꯀꯥꯟꯗ
ꯐꯔꯣꯏ ꯁꯪꯒꯣꯝ ꯄꯥꯎꯗꯔꯗꯣ ꯆꯥꯕꯁꯨ ꯈꯔ ꯐꯔꯣꯏꯌꯦ
ꯑꯣꯝ
ꯁꯨꯒꯔ ꯍꯦꯟꯒꯗꯕ ꯄꯤ ꯀꯥꯔꯁ ꯄꯣꯇꯨꯒꯁꯦ ꯀ ꯊꯂ ꯆ ꯐꯔꯣꯏꯕꯅꯤ ꯃꯥ ꯀꯦꯟꯇꯤꯟꯗꯩ ꯄꯣꯠꯇꯣ ꯍꯣꯡꯉꯦꯅ ꯑꯩꯈꯣꯏ ꯃꯥ ꯍꯣꯏꯅ ꯊꯥꯎꯁꯨ ꯂꯩꯔꯣ ꯑꯣꯅ ꯍꯥꯏꯍꯧꯕꯅꯦ ꯉꯔꯥꯡ ꯇꯣꯂꯣ ꯐꯪꯉꯦꯅ ꯃꯥꯅꯅꯦ ꯑꯩꯈꯣꯏ ꯃꯥ ꯍꯣꯏꯗ ꯂꯨꯄꯥ ꯂꯤꯁꯤꯡ ꯃꯉꯥ ꯄꯤꯒꯦꯕꯀꯣ ꯑꯩꯅ ꯍꯥꯏꯕ ꯑꯗꯨ ꯑꯣꯣ ꯑꯥ ꯂꯤꯁꯤꯡ ꯀꯨꯟ ꯑꯃ ꯍꯥꯟꯅ ꯄꯤꯕ꯭ꯔ
ꯎꯝ
ꯑꯗꯨꯒ ꯑꯩꯒꯤ ꯐꯣꯔꯝ ꯐꯤꯜꯞ ꯀꯩꯀꯥ ꯇꯧꯈ꯭ꯔꯕꯣ ꯍꯥꯏꯔꯒ ꯍꯪꯉꯛꯄ ꯑꯗ ꯑꯩꯅ ꯇꯧꯈ꯭ꯔꯦꯅꯦ ꯍꯥꯏꯕ ꯄ ꯑꯗꯨꯗꯨꯒꯤ ꯑꯩꯉꯣꯟꯗ ꯄꯤꯒꯦꯅ ꯂꯤꯁꯤꯡ ꯃꯉꯥ ꯊꯝꯕꯅꯦ ꯑꯗꯨꯗꯤ ꯅꯃꯥ ꯍꯣꯏꯗ ꯑꯣꯏꯅ ꯄꯤꯔꯒꯦ ꯍꯥꯏꯔꯒꯅꯦ ꯃꯣꯏꯗ ꯄꯤꯈ꯭ꯔꯦꯕ ꯂꯤꯁꯤꯡ ꯃꯉꯥꯗꯣ
ꯑꯥ
ꯆꯥꯛꯄꯅ ꯑꯩꯉꯣꯟꯗ ꯂꯤꯁꯤꯡ ꯑꯃꯇꯁꯨ ꯄꯤꯔꯝꯃꯣ ꯍꯥꯏꯕ
ꯍꯥꯏꯗꯅ ꯑꯩꯗꯝ ꯄꯥꯏ ꯀꯩꯅ
ꯌꯥꯝ ꯄꯤꯟꯗꯤꯏ ꯀꯦꯝ ꯄꯔꯛꯇꯦ ꯑꯩꯉꯣꯟꯗꯗꯤ ꯀꯔꯤ ꯍꯥꯏꯗꯣꯔꯤꯒꯦ ꯍꯥꯏꯕ ꯏꯀꯥꯏꯖꯩ
ꯀꯗꯧ ꯏꯀꯥꯏꯗ‌ꯣꯅꯦ
ꯑꯖ ꯈꯔ ꯈꯪꯕ ꯌꯥꯏꯅꯤ ꯂꯤꯁꯤꯡ ꯃꯉꯥ ꯄꯤꯗꯣꯏꯁꯔꯨꯛ ꯃꯣꯏꯗ ꯃꯔꯤ ꯄꯤꯔꯒ ꯑꯩꯉꯣꯟꯗ ꯑꯃꯇꯪꯁꯨ ꯄꯤꯔꯛ ꯌꯥꯏ
ꯑꯈ‌ꯣꯏ ꯑꯅꯤꯗꯨꯅ ꯃꯔ‌ꯣꯟ ꯑꯃ ꯌ‌ꯦꯠꯀꯟꯗ‌ꯣꯏꯟ ꯑꯩꯉ‌ꯣꯟꯗ ꯀꯩꯗꯧꯔꯤꯅꯣ ꯍꯣꯔꯦꯟ ꯁꯥꯏꯀꯜ ꯊꯧꯔ ꯂꯥꯛꯀꯗ꯭ꯔꯥ
ꯂꯥꯛꯇ‌ꯣꯏꯅ ꯅ‌ꯣꯡꯖ‌ꯦ ꯈꯪꯒꯦ
ꯅ‌ꯣꯡꯒ ꯆꯨꯗ‌ꯦ ꯏꯕꯨꯡꯉ‌ꯣ ꯈꯣꯡꯒ ꯂꯩꯊꯦꯛꯄ ꯇꯥꯔꯦ ꯑꯩꯁꯨ ꯌꯧꯔꯦ ꯑꯗꯨꯗꯤ ꯍꯣꯔꯦꯟ ꯑꯃꯨꯛ ꯇꯧꯔꯛꯑꯒꯦ